ꯑ ꯇꯥꯕ꯭ꯔꫭ ꯑꯦ ꯇꯨꯝꯈ꯭ꯔꯦ ꯃꯥ
ꯑ ꯑ ꯑꯩ ꯑꯗꯨꯝ ꯇ꯭ꯔꯥꯏ ꯇꯧꯋꯦ ꯑꯩ ꯇ꯭ꯔꯥꯏ ꯇꯧꯔꯒ ꯌꯥꯗꯕꯥ ꯀ ꯍꯣꯏ ꯏꯃꯥꯟꯅꯕꯤ ꯑꯃꯒꯤꯁꯨ ꯑꯗꯨꯝ ꯌꯥꯗꯦ ꯃꯥꯁꯨ ꯈꯪꯗꯔꯦ
ꯑꯦ ꯀꯔꯤꯒꯗ ꯀꯔ ꯑꯦ ꯍꯪ ꯗꯤ ꯏ ꯈꯔ ꯎꯝ ꯇ ꯍꯣꯌ ꯑꯗꯨꯅꯩ ꯑꯩꯁꯨ ꯃꯥ ꯇꯨꯝꯈ꯭ꯔꯤꯉꯩꯗꯅ ꯇꯧꯒꯦꯅ ꯇꯧꯕ
ꯑꯩꯁꯨ ꯑꯩꯁꯨ ꯃꯥꯏ ꯇꯨꯝꯗ꯭ꯔꯗꯤ ꯅꯨꯡꯉꯥꯏꯇꯕꯀꯣ ꯑꯗꯨꯝ ꯒꯤ ꯉꯔꯥꯡꯁꯨ ꯃꯣꯏ ꯇꯨꯝꯊꯣꯛꯄ ꯃꯇꯨꯡꯗ ꯑꯗꯨꯝ ꯇꯧꯏ
ꯑꯦ ꯐꯩꯌꯦ ꯅꯪꯗꯤ ꯌꯥꯝ ꯑꯗꯨ ꯇꯧꯅꯤꯡꯉꯥꯏ ꯃꯤ ꯂꯩꯔꯒꯥ ꯐꯩ ꯑꯩꯗꯤ ꯇꯧꯅꯤꯡꯉꯁꯨ ꯃꯤ ꯂꯩꯇꯕꯒꯤꯅꯤ
ꯃꯤ ꯂꯩꯇꯦ ꯅꯪꯒ ꯆꯞ ꯃꯥꯟꯅꯩ ꯑꯩꯁꯨ ꯅꯪꯒ ꯆꯞ ꯃꯥꯟꯅꯩ ꯑꯁꯨ ꯑꯩ ꯀꯥꯅꯁꯨ ꯂꯩꯇꯦ ꯅꯪꯒꯥ ꯅꯪ ꯑꯗꯨꯝ ꯐꯥꯎ ꯍꯣꯅꯕꯗꯣ ꯑꯗꯨꯗ ꯈꯛꯅꯤ ꯅꯦ ꯃꯥꯅ ꯍꯥꯏꯔꯛꯄꯦ ꯑ ꯃꯥꯒꯤ ꯃꯥꯒꯤꯁꯨ ꯁꯨ ꯂꯩꯕꯅꯦ ꯃꯥꯁꯨ ꯄꯥꯏꯕꯅꯦ ꯍꯥꯏꯅ ꯑꯗꯨ ꯅꯪ ꯀꯣꯜ ꯇꯧꯕ ꯌꯥꯔꯗꯤ ꯇ꯭ꯔꯥꯏ ꯇꯧꯑꯣꯅ ꯄꯤꯔꯛꯄ ꯃꯥꯅ ꯅꯝꯕꯔꯗꯣ ꯑꯗꯨ ꯑꯗꯨꯗꯒꯤ ꯈꯡꯔꯛꯄꯅꯦ
ꯍꯤ ꯍꯤ ꯑꯗꯣ ꯅꯪꯗꯤ ꯈꯔ ꯌꯥꯝꯅꯗꯤ ꯀꯩꯅꯣ ꯇꯧꯔꯝꯃꯅꯤ ꯑꯩꯗꯤ ꯍꯤ ꯑꯗꯨꯁꯨ ꯑꯁꯥ ꯑꯁ ꯑꯩꯗꯤ ꯌꯥꯝ ꯍꯔꯥꯎꯈ꯭ꯔꯦ ꯈꯔ ꯈꯔ ꯑꯣꯏꯔꯤꯁꯨ ꯐꯪꯕꯒꯤ ꯅꯪꯗꯤ
ꯎꯝ ꯎꯝ ꯑꯗꯨꯕꯨꯗꯤ ꯆꯝꯕ ꯑꯈꯣꯏꯁꯨꯅꯦ ꯕꯥ ꯉꯔꯥꯡ ꯑꯥ ꯉꯁꯤ ꯑꯃꯃꯨꯀꯥ ꯑ ꯀꯩꯅꯣ ꯑꯣꯏꯔꯝꯒꯅꯤꯀꯣ
ꯍ ꯑꯣ ꯍꯣꯏ ꯑ ꯀꯩꯅꯣꯗ ꯂꯩꯌꯦꯦ ꯂꯥꯛꯄꯗꯤ ꯂꯥꯛꯇ꯭ꯔꯤ ꯑꯗꯣ ꯂꯥꯛꯅꯤꯡꯉꯩꯗꯨꯇꯤ ꯇꯧꯍꯧꯋꯦ
ꯌꯥꯝ ꯂꯥꯎꯉꯅꯦ ꯑꯩꯗꯤ ꯈꯖꯤꯛ ꯈ ꯆꯅꯦ
ꯍꯥꯏꯗꯤ ꯆꯥꯝꯃꯔꯤ ꯈꯛꯇꯅꯦ ꯑꯦ ꯅꯍꯥꯟ ꯄꯥꯝꯖ ꯆꯥꯝꯃꯔꯤ ꯍꯟꯗꯛꯁꯨ ꯆꯥꯝꯃꯔꯤ ꯈꯛꯇꯅꯤ ꯑꯩꯗꯣ ꯐꯖꯅ ꯇꯧꯗꯕꯒꯤ ꯅꯍꯥꯟꯁꯨ ꯁꯇꯔꯗꯦꯅ ꯑꯦꯁꯦꯝꯕ꯭ꯂꯤ ꯂꯩꯈ꯭ꯔꯦ ꯑꯗꯨꯝ ꯃꯊꯪ ꯑꯗꯨꯝ ꯃꯇꯨꯡꯨꯡꯗ ꯑꯃꯨꯛꯀ ꯀꯔꯤ ꯀꯔꯤ ꯇꯧꯕ ꯁꯟꯗꯦꯅꯤꯅ ꯑꯗꯨꯒ ꯑꯃꯨꯛꯀ ꯑꯗꯨꯝ ꯃꯊꯪ ꯃꯊꯪꯗꯁꯨ ꯑꯃꯨꯛꯀ ꯃꯤꯇꯤꯡ ꯂꯩꯕꯒꯤ ꯑꯃꯨꯛ ꯆꯠꯊꯣꯛꯈꯤꯕ ꯑꯃ ꯁꯨ ꯇꯧꯗ꯭ꯔꯕꯤꯗ꯭ꯔꯦ ꯑꯗꯨꯒꯤ
ꯑꯗꯨꯝ ꯏꯁꯥꯒꯤꯗꯃꯛ ꯈꯔ ꯈꯔ ꯅꯨꯡꯉꯥꯏꯕ ꯄꯥꯎ ꯂꯩ ꯏꯔꯗꯤ ꯌꯥꯔꯦꯔ
ꯍꯣꯏ ꯑꯁ ꯃꯤꯗꯤ ꯐꯖ ꯐꯖꯅ ꯇꯧꯕ ꯆꯠꯅꯤ ꯃꯤꯗꯤ ꯃꯌꯥꯝ ꯃꯌꯥꯝ ꯇꯧ ꯐꯪꯍꯧꯧꯕꯩꯅꯦ
ꯑꯩꯈꯣꯏ ꯑꯩꯈꯣꯏ ꯑꯅꯤꯒꯤ ꯐ꯭ꯔꯦꯟ ꯑꯃꯁꯨ ꯐꯖꯅ ꯇꯦ
ꯑꯦ ꯃꯥꯗꯤ ꯀꯌꯥ ꯐꯪꯕ꯭ꯔꯥ
ꯑꯁ ꯑꯗꯨꯃꯥꯏ ꯍꯥꯏꯕꯗꯤ ꯌꯥꯗꯧ ꯃꯥꯟꯗꯦ
ꯑꯦ ꯑꯗꯨꯃꯥꯏꯅ ꯇꯧꯕ꯭ꯔꯥ ꯑꯦ ꯑꯣ ꯑꯩꯗꯤ ꯈꯪꯗꯕ
ꯂꯩ ꯑꯩꯗꯤꯅ ꯍꯥꯥꯟꯁꯨ ꯂꯅ ꯐꯖꯅ ꯃꯤ ꯑꯃꯗ ꯀꯣꯜ ꯇꯧꯔꯒ ꯐꯖꯅ ꯍꯥꯏꯕꯤꯒꯅꯤ ꯃꯤꯒꯃ ꯆꯄ ꯆ ꯄꯦ ꯑꯣ ꯅꯜꯂꯥꯏ ꯑꯩꯒꯤ ꯑꯩ ꯎꯝ ꯑꯩꯒꯤ ꯃꯐꯝꯁꯦ ꯐꯖꯅ ꯍꯥꯏꯔꯒ ꯂꯥꯛꯑꯣ ꯍꯥꯏꯅꯁꯨ ꯍꯥꯏꯕꯤ ꯎ
ꯎ ꯑ
ꯑ ꯑꯩꯅ ꯑꯗꯨꯗꯣ ꯐꯖꯥꯅ ꯍꯥꯏꯕꯤꯕꯣ
ꯑꯥ ꯑꯗꯨꯒꯨꯝꯕ ꯍꯥꯏꯗꯣꯛꯄ ꯀꯥꯟꯗ ꯎ ꯃꯥꯅꯕꯤ ꯃꯥꯅꯗꯤ ꯃꯥꯅ ꯋꯥ ꯇꯣꯉꯥꯟꯅ ꯑꯃꯨꯛꯀ ꯍꯥꯎꯕ ꯀꯣꯏ ꯍꯕ ꯑꯗꯨꯝ ꯄꯅꯦ ꯀꯣꯏꯅꯤꯁꯦ ꯃꯅꯔ ꯑ ꯋꯥ ꯋꯥꯔꯤ ꯁꯅꯕꯅꯦꯦ
ꯃꯥꯗꯤ ꯌꯥꯝ ꯍꯩꯌꯦ ꯑꯗꯨꯃꯥꯏꯅ ꯇꯧꯋꯦ
ꯃꯥꯅ ꯍꯥꯏꯌꯦ ꯑꯁ ꯃꯥ ꯅꯪꯕꯨꯀꯣ ꯅꯪꯕꯨ ꯀꯣꯜ ꯇꯧꯕ ꯀꯥꯟꯗ ꯌꯥꯝ ꯀꯥꯟꯅꯕꯁꯤꯡ ꯐꯪꯉꯦꯕ ꯑꯩꯈꯣꯏ ꯑꯅꯤꯗꯤ ꯑꯣꯞ ꯇꯣꯞ ꯄꯛ ꯑꯃꯗ ꯑꯗꯨꯝ ꯂꯩꯕ ꯑꯗꯨꯒꯤ ꯑꯁ ꯌꯥꯝ ꯀꯩꯅꯣ ꯇꯗꯣ ꯚꯦꯂꯨ ꯑꯣꯏꯕꯗꯣ ꯑꯩꯈꯣꯏ ꯑꯅꯤꯁꯨ ꯇꯧꯁ ꯍꯥꯏ ꯑꯁ ꯀꯔꯤ ꯋꯥꯔꯤ ꯁꯥꯟꯅꯗꯣꯏꯅꯣ ꯑꯩ ꯀꯔꯤꯁꯨ ꯈꯪꯕꯁꯨ ꯂꯩꯇꯦꯅ ꯅꯣꯅꯧꯔꯒ ꯑꯗꯨꯝ ꯂꯣꯏꯕ ꯅꯣꯅꯧꯔꯒ ꯑꯗꯨꯝ ꯂꯣꯏꯕꯅꯦ ꯑꯅꯤꯗꯤ
ꯕꯥꯅꯤꯁꯨ ꯑꯗꯨꯃꯥꯏꯅ ꯇꯧ ꯇꯧꯔ ꯀꯟꯗꯧ ꯂꯑꯒ ꯑꯗꯨꯝ ꯑꯉꯥꯡ ꯅꯣꯡ ꯅ ꯂꯩꯕꯗ ꯑꯃꯈ ꯑꯉꯥꯡꯅ ꯀꯟꯅ ꯀꯥꯞꯂꯛꯄ ꯅꯦ ꯕꯅꯤ ꯁꯥꯕ ꯀꯥꯟꯗꯁꯨꯦ
ꯁꯃ ꯃꯇꯝ ꯂꯥꯛꯀꯅꯤ ꯍꯧꯖꯤꯛꯀꯥꯟꯗꯤ ꯑꯃ ꯍꯥꯏꯦ ꯃꯜ ꯍꯥꯥꯛꯈ꯭ꯔꯤ ꯅꯤꯅ
ꯅꯪ ꯍꯣꯏ ꯑꯁ ꯑꯩꯈꯣꯏꯅ ꯑꯩꯈꯣꯏꯅ ꯃꯥ ꯍꯧꯖꯤꯛ ꯑꯣꯏꯕ ꯃꯇꯝꯗ ꯒꯨꯝꯅ ꯂꯩꯕ ꯀꯥꯟꯗ ꯑꯩꯈꯣꯏꯗꯁꯨ ꯑꯁꯤꯒꯨꯝꯕ ꯐꯪꯗꯦ ꯀꯌꯥꯃꯨꯛꯁꯨ ꯇꯥꯟꯒꯗ꯭ꯔꯥ ꯑꯁ ꯍꯣꯜ ꯗꯦ ꯍꯣꯜꯗꯦ ꯐ꯭ꯔꯤꯗ ꯐꯝꯕꯅꯤꯅꯦ ꯑꯁ ꯄꯥꯝꯃꯨ ꯀꯟꯅ ꯂꯩꯔ ꯇꯃꯒ ꯂꯩꯥꯏꯕꯅꯤ
ꯎꯝ ꯁꯦꯡ ꯑꯦ ꯊꯕꯛ ꯇꯧꯗꯕꯅꯤꯅ ꯀꯔꯤ ꯇꯧꯒꯅꯤ ꯅꯪꯗꯤ ꯈꯔꯞ ꯐꯥꯔꯝ ꯂꯩꯕꯅꯤꯅ ꯅꯨꯡꯉꯥꯏꯔꯤꯌꯦ ꯑꯩꯈꯣꯏꯗꯤ ꯀꯔꯤꯅꯣ ꯌꯨꯝꯗ ꯐꯝ ꯐꯝꯂꯒ ꯕ꯭ꯔꯣꯏꯂꯔ ꯑꯣꯟꯈ꯭ꯔꯅꯤ ꯑꯩꯈꯣꯏꯗꯤ
ꯑꯁ ꯀꯗꯥꯏꯗꯒꯤ ꯑꯩꯈꯣꯏꯗꯤ ꯑꯩꯗꯤ ꯀꯥꯡ ꯎꯝ ꯅꯣꯏ ꯌꯥꯎ ꯁꯨꯡꯌꯥ ꯌꯥꯗꯦ ꯑꯩ ꯄꯨꯟꯁꯤꯗ ꯑꯩꯗꯤ ꯅꯣꯏꯕ ꯐꯪꯉꯔꯣꯏ ꯑꯩꯗꯤ
ꯅꯣꯏꯕ ꯀꯔꯤ ꯀꯥꯟꯅꯒꯦ ꯀꯔꯤꯁꯨ ꯀꯔꯤꯁꯨ ꯀꯥꯟꯅꯕ ꯂꯩꯇꯦ
ꯑꯁ ꯈꯪꯗꯦ ꯑꯩꯗꯤ ꯀꯪꯕꯒꯤ ꯄꯨꯟꯁꯤꯗ ꯅꯣꯏꯕ ꯐꯪꯗ꯭ꯔꯤꯕꯒꯤꯀꯣ ꯅꯣꯏ ꯦ ꯁꯥꯛ ꯇ ꯈꯥꯟꯂꯦ
ꯅꯣꯏꯕ ꯍ ꯍꯕꯅꯦ ꯅꯣꯏ ꯅꯤꯡꯉꯥꯏ ꯈꯟꯒꯅꯨ ꯑꯩꯈꯣꯏꯅ ꯅꯣꯏ ꯅꯤꯡꯗꯦ ꯑꯗꯨꯝ ꯃꯇꯝꯇꯟꯅꯣ ꯍꯥꯏꯕꯒ
ꯑꯣ
ꯍꯕ ꯅꯦꯗ
ꯑꯣ ꯎꯝ ꯑꯗꯨꯃꯥꯏꯅꯗꯤ ꯍꯥꯏꯌꯦ ꯑꯗꯣ ꯈꯪꯗꯤ ꯑꯩꯅ ꯅꯣꯏꯅꯤꯡꯕꯒꯤ ꯎ
ꯑꯦꯛꯇꯤꯚ ꯇꯧꯔꯒ ꯂꯩꯕꯍꯦꯛ ꯑꯩꯣꯏ ꯐꯕ ꯀꯅꯥ ꯍꯥꯏꯕ ꯍꯣꯏ ꯑꯗꯨꯝ ꯊꯣꯛꯈ꯭ꯔꯦ ꯃꯥꯁꯨ ꯍꯣꯏ ꯑꯗꯨꯝ ꯊꯣꯛꯈ꯭ꯔꯦ ꯑꯁꯨ ꯃꯥ ꯑꯩꯅ ꯋꯥꯔꯤ ꯁꯥꯟꯅꯕꯒꯤ ꯈꯔ ꯀꯔꯤ ꯍꯥꯏꯁꯤꯔꯥ ꯕꯣꯔꯤꯡ ꯆꯠꯈ꯭ꯔꯕꯀꯣ ꯑꯗꯨꯝ ꯕꯨ ꯌꯦꯡꯂꯒ ꯇꯨꯃꯤꯟꯅ ꯂꯩꯕ ꯑꯗꯨꯒ ꯐꯣꯟ ꯑꯃꯔꯛ ꯐꯣꯟ ꯑꯃꯔꯛ ꯄꯥꯏꯔꯒ ꯑꯃꯨꯛꯀ ꯊꯝꯕ ꯑꯗꯨꯝ ꯇꯧꯔꯒ ꯑꯩꯅ ꯑꯦ ꯅꯨꯡꯁꯤ ꯃꯥꯟꯈ꯭ꯔꯦꯅ ꯑꯩꯅ ꯀꯩꯅꯣ ꯄꯤꯕ ꯃꯥ ꯚꯤꯗꯤꯑꯣ ꯌꯦꯡꯅꯤꯡꯉꯥꯏ ꯊꯥꯒꯦꯅ ꯊꯥꯕꯤꯕ ꯑꯗꯨꯗ ꯑꯗꯨꯝ ꯌꯦꯡ ꯌꯦꯡ ꯌꯦꯡꯒ ꯅꯦꯠꯋꯥꯛꯇꯣ ꯑꯩꯅ ꯑꯣꯐ ꯇꯧꯕꯣ ꯀꯣ ꯑꯗꯨꯒꯤ ꯑꯁ ꯍꯧꯖꯤꯛꯇꯤ ꯅꯦꯠꯋ ꯆꯠꯇ꯭ꯔꯤꯅꯦ ꯍꯥꯏꯔꯒ ꯃꯥꯁꯦ ꯑꯗꯨꯗꯤ ꯑ ꯁꯦ ꯈꯣꯝ ꯊꯥꯛꯀꯦ ꯊꯥꯛꯀꯦꯅꯦ ꯕ꯭ꯔꯦꯁ ꯐꯤꯗꯤꯡ ꯇꯧꯅꯤꯡꯉꯥꯏꯀꯣ ꯂꯈꯨꯄꯥ ꯑꯗꯨꯒꯤ ꯇꯧꯔꯒꯄꯥ ꯇꯝ ꯊꯈ꯭ꯔꯦ
ꯑꯦ ꯑꯦ ꯍꯣꯏ ꯑꯩꯁꯨ ꯑꯗꯨꯃꯥꯏꯅ ꯇꯧꯔꯒ ꯎꯝ ꯑꯩꯒꯤꯁꯦ ꯑꯗꯨꯃꯥꯏꯅ ꯇꯧꯔꯒ ꯇꯨꯝꯈ꯭ꯔꯦ ꯑꯩ ꯑꯗꯨꯗꯣ ꯉꯁꯤꯁꯦ ꯉꯔꯥꯡꯗꯣ ꯇꯣꯛꯍꯟꯒꯦ ꯇꯧꯕꯅꯦꯕꯀꯣ
ꯑ ꯑꯥ
ꯑꯃꯨꯛꯀ ꯅꯨꯡꯁꯤꯈ꯭ꯔꯕ ꯑꯩꯗꯣ ꯑꯗꯨꯒꯤ ꯑꯍꯤꯡ ꯑꯍꯤꯡꯗꯤ ꯑꯃꯨꯛ ꯄꯤꯈ꯭ꯔꯦ
ꯅꯦ ꯃꯃꯥ ꯑꯩꯈꯣꯏꯁꯨ ꯈꯨꯗꯛꯇ ꯊꯣꯛꯇ꯭ꯔꯗꯤꯀꯣ ꯑꯩꯈꯣꯏꯁꯨ ꯋꯥꯒꯅꯤ ꯃꯣꯏꯁꯨ ꯋꯥꯒꯅꯤ ꯑꯗꯣ ꯃꯥꯒꯤ ꯄꯤꯕ ꯆꯥꯡꯗꯣ
ꯑꯥ
ꯑꯍꯨꯝꯔꯛ ꯄꯤꯕ ꯇꯥꯔꯗꯤ ꯑꯅꯤꯔꯛ ꯄꯤꯅꯤꯡꯉꯥꯏ ꯇ꯭ꯔꯥꯏ ꯇꯧꯑꯣ ꯑꯅꯤꯔꯛ ꯄꯤꯕ ꯇꯥꯔꯗꯤ ꯑꯃꯥꯔꯛ ꯈꯥꯛꯛꯇ ꯄꯤꯅꯤꯉꯥꯏ ꯇ꯭ꯔꯥꯏ ꯇꯧ ꯑꯗꯨꯃꯥꯏꯅ ꯇꯧꯕ ꯇꯥꯔꯦ ꯅꯠꯇ꯭ꯔꯗꯤ ꯑꯁ ꯀꯔꯤꯒꯤ ꯈꯨꯗꯛꯇ ꯊꯣꯛꯈ꯭ꯔꯗꯤ ꯅꯪꯁꯨ ꯕ꯭ꯔꯦꯁꯇꯣ ꯑꯦꯡꯒꯣꯁ ꯇꯧꯔꯒ ꯌꯥꯝ ꯅꯥꯒꯅꯤ ꯑꯗꯨꯒ ꯑꯉꯥꯡꯁꯨ ꯅꯨꯡꯉꯥꯏꯔꯨꯌꯦ
ꯉꯔꯥꯡꯗꯣ ꯅꯥꯕ ꯍꯧꯔꯦ ꯑꯩꯒꯤꯗꯣ ꯑꯗꯨꯒꯤ ꯑꯁ ꯑꯁꯤꯗꯤ ꯌꯥꯔꯔꯣꯏ ꯃꯉꯣꯟꯗ ꯑꯃꯨꯛ ꯄꯤꯊꯛꯇ꯭ꯔꯗꯤ ꯑ ꯑꯩꯒꯤꯗꯣ ꯅꯥꯔꯗꯤ ꯑꯃꯨꯛꯀ ꯐꯤꯚꯔ ꯍꯧꯔꯗꯤꯅ ꯑꯩꯗꯣ ꯀꯤꯈ꯭ꯔꯦ ꯅꯥꯕ ꯍꯧꯔꯦꯕꯣ ꯍꯣꯡ ꯉꯔꯥꯡꯒꯤꯗꯣ
ꯎꯝ
ꯐꯨꯜ ꯑꯣꯏꯕꯒꯤ ꯃꯥꯅ ꯊꯛꯇꯕꯒꯤ ꯐꯨꯔꯤꯠꯁꯨ ꯆꯣꯠ ꯆꯛꯈ꯭ꯔꯦ ꯑꯗꯨꯃꯥꯏꯅ ꯇꯧꯕꯒꯤ ꯑꯁ ꯌꯥꯔꯔꯣꯏꯅ ꯑꯃꯨꯛꯀ ꯑꯍꯤꯡꯗ ꯄꯤꯛꯊꯛꯑꯦ ꯃꯥꯗꯣ ꯇꯨꯝꯅꯤꯡꯃꯟꯕꯒꯤ ꯑꯦ ꯊꯛꯅꯤꯡꯃꯟꯕꯒꯤ ꯇꯨꯝꯕ ꯌꯥꯗ꯭ꯔꯦ ꯑꯗꯨꯒꯤ ꯄꯨꯡ ꯕꯥꯔꯣꯗꯒꯤ ꯑꯍꯨꯝ ꯐꯥꯎꯅꯤ ꯃꯇꯨꯡꯗꯕ
ꯂꯣꯏꯔꯦ ꯑꯗꯨꯗꯤ ꯅꯣꯏꯅꯤꯗꯤ ꯉꯔꯥꯡꯗꯤ ꯇꯨꯝꯗ꯭ꯔꯦꯅꯦ
ꯍꯣꯏ ꯇꯨꯝꯗ꯭ꯔꯦ ꯃꯥꯕꯨ ꯄꯔꯒ ꯄꯝꯃꯒ ꯃꯥ ꯁꯥꯟꯅꯕ ꯉꯥꯏꯔꯒ ꯑꯆꯥꯄꯣꯠ ꯄꯤꯖꯩꯑꯦ ꯏꯁꯤꯡ ꯑꯃꯨꯛ ꯄꯤꯊꯛꯑꯦ ꯇꯧꯔꯒ ꯂꯥꯁꯇꯗꯤ ꯑꯩꯒꯤ ꯈꯣꯝꯁꯨ ꯅꯥꯔꯛꯈ꯭ꯔꯕꯒꯤꯦ ꯑꯁ ꯑꯁꯤꯗꯤ ꯌꯥꯔꯣꯏꯅ ꯄꯤꯊꯛꯈ꯭ꯔꯦ ꯑꯗꯨꯝ
ꯑꯣ ꯍꯣꯏꯅꯦ ꯈꯨꯗꯛꯇ ꯊꯣꯛꯄꯗꯤ ꯉꯝꯔꯣꯏ
ꯑꯣ ꯈꯨꯗꯛꯇ ꯇꯧꯅꯤꯡꯉꯦ ꯇꯕꯒꯤ ꯑꯁ ꯃꯥ ꯁꯨꯝ ꯋꯥ ꯈ꯭ꯔꯩ ꯑꯉꯥꯡꯁꯨꯗꯒꯤ
ꯃꯥꯒꯤ ꯇꯥꯏꯃꯤꯡꯁꯦ ꯈꯔ ꯈꯔ ꯆꯦꯟꯖ ꯇꯧꯔꯒꯀꯣ
ꯎꯝ ꯍ ꯃꯤ ꯅꯈꯥꯏꯦ ꯈꯨꯗꯛꯇ ꯄꯨꯔꯥ ꯇꯣꯛꯀꯅꯨ ꯇꯞꯅ ꯇꯞꯅ ꯇꯣꯛꯍꯟꯒꯗꯧꯕꯅꯤ ꯑꯗꯨꯃꯥꯏꯅ ꯑꯃꯨꯛꯀ ꯍꯥꯏꯔꯛꯄ ꯑꯗꯨꯒ ꯀ ꯑꯁ ꯅꯨꯡꯁꯤꯈ꯭ꯔꯦꯅ ꯑꯗꯨꯃꯥꯏꯅ ꯇꯞꯅ ꯇꯞꯅ ꯏ ꯊꯥꯗꯣꯛꯑꯒꯦꯅꯦ
ꯆꯍꯤ ꯑꯍꯨꯝ ꯆꯍꯤ ꯑꯍꯨꯝ ꯐꯥꯎꯕꯗꯤ ꯄꯤꯕ ꯌꯥꯕꯅꯦ
ꯑꯣ ꯑꯩꯅꯗꯤ ꯑꯍꯨꯝ ꯐꯥꯎ ꯄꯤꯁꯤꯔꯥ ꯇꯧꯕ ꯑꯗꯣ ꯑꯅꯤ ꯁꯨꯈ꯭ꯔꯗꯤ ꯌꯥꯔꯦ ꯌꯥꯔꯦ ꯑꯗꯨꯃ ꯍꯥꯏꯕꯒꯤ ꯑꯩꯗꯣ ꯑꯗꯨꯝ ꯌꯥꯈ꯭ꯔꯗ꯭ꯔꯥ ꯀꯣ ꯑꯁ ꯑꯗꯨꯗꯤ ꯍꯥꯏꯅ ꯑꯗꯨꯝ ꯇꯧꯈ꯭ꯔꯛꯄ ꯆ ꯆꯥꯗꯕꯒꯤ ꯏꯆꯥ ꯅꯨꯨꯄꯤꯁꯦ ꯑꯗꯨꯒꯤ ꯑꯗꯨ ꯇꯣꯛ ꯄꯥꯛ ꯆꯥꯒꯗ꯭ꯔꯥꯅ ꯇꯧꯕ ꯑꯩꯅ
ꯑꯁ ꯑꯩꯒꯤ ꯏꯆꯥꯁꯨ ꯑꯗꯨꯃꯥꯏꯅ ꯇꯧꯕꯅꯦ ꯆꯥꯛ ꯆꯥꯅꯤꯡꯗꯦ ꯃꯥ ꯑꯗꯨꯝ ꯆꯥꯕ ꯈꯨꯗꯤꯡꯗ ꯗ꯭ꯔꯃꯥ ꯑꯃꯗꯤ ꯑꯗꯨꯝ ꯂꯩꯔꯅꯤ ꯑ ꯑꯁꯣꯏ ꯌꯥꯝꯃꯣ ꯋꯥꯈꯔꯅꯦ
ꯑꯗꯨꯒꯤ ꯆꯥꯛ ꯆꯥꯗꯕꯒꯤ ꯑꯩꯗꯣ ꯄꯥꯈꯠꯄ ꯑꯗꯣ ꯃꯤꯅ ꯑꯗꯨ ꯊꯛꯄꯒꯤꯅꯦ ꯑꯗꯨ ꯊꯥꯛꯇꯔꯗꯤ ꯆꯥꯒꯅꯤ ꯆꯥꯒꯅꯤ ꯍꯥꯏꯕꯒꯤ ꯌꯦꯡꯒꯦ ꯇꯧꯕ ꯑꯗꯨ ꯑꯁ ꯆꯥꯗꯦꯅꯦ ꯄꯤꯗ꯭ꯔꯁꯨ ꯆꯥꯗꯦꯌꯦ
ꯈꯨꯗꯛꯇ ꯆꯦ ꯁꯕꯉ ꯋꯥꯁꯦ ꯅꯪ ꯀꯩꯅꯣꯁꯤꯡꯗꯤ ꯄꯤꯕ꯭ꯔꯥ ꯍꯤꯗꯥꯛꯀꯨꯝꯕꯗꯤ
ꯑ ꯀꯔꯤꯍꯤ ꯇ ꯑꯥ ꯇꯨꯝꯕꯒꯤꯒꯨꯝꯕꯒ ꯎꯝ ꯍꯣꯏ ꯑ ꯀꯩꯅꯣꯒꯨꯝꯕꯗꯤ ꯑꯗꯨꯕꯨꯗꯤ ꯄꯤꯗꯦ ꯑꯗꯨ ꯅꯠꯇꯕ ꯗꯥꯏꯖꯦꯁꯟꯒꯤꯗꯤ ꯄꯤꯌꯦ ꯑꯗꯨ ꯈ ꯇꯁꯟꯒꯁ ꯂꯣꯏꯈ꯭ꯔꯤꯅꯤꯍꯦ ꯍꯟꯗꯛ ꯀꯩꯅꯣ ꯇꯧꯗ꯭ꯔꯤꯅꯤꯍꯦ
ꯌꯦ ꯍꯥꯏꯗꯤ ꯃꯥꯅ ꯀꯔꯤꯁꯨ ꯏꯟꯗꯥꯏꯖꯦꯁꯟ ꯇꯧꯗ꯭ꯔꯗꯤ ꯍꯤꯗꯥꯛꯇꯣ ꯄꯪꯄꯤꯕꯤꯒ ꯣꯁꯁ ꯁꯟꯒꯤꯗꯤ ꯅꯪꯅ ꯍꯥꯏꯕ ꯀꯩꯅꯣ ꯑꯣꯏꯔꯝꯅꯤ ꯗꯗꯥꯏꯖꯤꯟꯒꯨꯝꯕ ꯑꯣꯏꯔꯝꯅꯤ ꯀꯔꯤꯔꯥ ꯅꯄꯤꯕꯗꯣ ꯑꯣ ꯑꯣ ꯑꯗꯨꯕꯨꯗꯤ ꯅꯪ ꯊꯥ ꯑꯃꯈꯛꯇ ꯄꯤꯕ꯭ꯔꯥ ꯅꯠꯇ꯭ꯔꯒ ꯑꯗꯨꯝ ꯀꯟꯇꯤꯅꯋꯁꯂꯤ ꯄꯤꯕ꯭ꯔꯥ
ꯑꯗꯨꯝ ꯀꯟꯇꯤꯅꯨꯁꯅꯤ ꯄꯤꯌꯦ ꯑꯩꯗꯤ
ꯑꯁ ꯊꯥ ꯑꯃ ꯄꯤꯔꯒ ꯊꯣꯛꯑꯣ ꯑꯗꯨꯒ ꯒꯦꯞ ꯂꯩꯔꯒ ꯅꯪ ꯑꯃꯨꯛꯀ ꯄꯤꯒꯦ ꯍꯥꯏꯔꯁꯨ ꯀꯣ
ꯑꯥ
ꯑꯃꯨꯛꯀ ꯄꯤꯒꯦ ꯍꯥꯏꯔꯁꯨ ꯒꯦꯞ ꯋꯥꯟ ꯃꯟꯒꯨꯝꯕ ꯂꯦꯕ꯭ꯔꯒ ꯑꯃꯨꯛ ꯀꯞꯄꯤꯌꯣ ꯃꯥꯊꯤ ꯐꯥꯏꯕꯗꯤ ꯅꯨꯡꯉꯥꯏꯅ ꯐꯥꯏꯕ꯭ꯔꯥ
ꯑꯁ ꯃꯥꯊ ꯇꯣ ꯑ ꯀ ꯀꯪꯉ ꯈꯔ ꯈꯔ
ꯑꯗꯨꯗꯤ ꯅꯪꯈꯔꯤꯒꯤ ꯅꯤꯌꯣꯄꯦꯇꯤꯟ ꯑꯗꯨꯝ ꯄꯤꯕ꯭ꯔꯣꯀꯣ ꯑꯣ
ꯑꯦ ꯑꯗꯨ ꯀꯪꯉꯗꯤ ꯑꯗꯨ ꯄꯤꯔꯗꯤ ꯌꯥꯗꯕ꯭ꯔꯣ
ꯄꯤꯗ꯭ꯔꯁꯨ ꯌꯥꯔꯦ ꯑꯗꯨ ꯑꯉꯥꯡꯁꯤꯡ ꯏꯟꯗꯥꯏꯖꯦꯁꯟ ꯗꯥꯏꯖꯦꯁꯟ ꯐꯠꯇꯕ ꯃꯥꯒꯤ ꯊꯤ ꯀꯥꯡꯪꯗꯅ ꯑꯗꯨꯝ ꯂꯨꯁꯇ ꯇꯧꯕ ꯇꯧꯒꯟꯕ ꯃꯤꯁꯤꯡꯒꯤꯗꯃꯛ ꯄꯤꯕꯅꯦ ꯑꯗꯨ ꯎꯝ ꯗꯥꯏꯖꯦꯁꯟꯒꯤ ꯈꯛꯇ ꯅꯠꯇꯦ ꯑꯄꯤꯇꯥ ꯌꯦ ꯅꯠꯇꯦ ꯑꯗꯨ